ꯍꯜꯂꯣ
ꯑ ꯇꯥꯕꯔꯣ
ꯑꯣ ꯍꯧ ꯍꯧꯖꯤꯛꯀꯤꯗꯨꯔꯣ ꯑꯣ ꯇꯣꯉꯥꯟꯕꯣ ꯇꯣꯉꯥꯟꯕ꯭ꯔꯣ ꯍꯧꯖꯤꯛꯀꯤꯗꯨꯔꯣ
ꯍꯧꯖꯤꯛ ꯀꯗꯧꯔꯦ ꯍꯥꯏꯕ
ꯀꯩ ꯋꯥꯔꯤ ꯁꯥꯟꯅꯒꯦ
ꯑꯥ ꯑꯩꯖꯦ ꯅꯍꯣꯏ ꯑꯩ ꯉꯁꯥꯏ ꯑꯍꯥ ꯀꯥꯜꯂꯦ
ꯗꯣ ꯇꯣꯉꯥꯟꯕ꯭ꯔꯣ
ꯎꯝ
ꯑꯣꯀꯦ
ꯎꯝ
ꯑꯣꯀꯦ ꯑꯣꯀꯦ ꯀꯩ ꯇꯧꯔꯤꯒꯦ
ꯐꯣꯟ ꯌꯦꯡꯕꯅꯦ ꯅꯪꯗꯤ
ꯑꯣꯀꯦ ꯑꯗꯨꯝ ꯂꯩꯔꯤ
ꯑꯗꯨꯝ ꯀꯩꯁꯨ ꯇꯧꯗꯦ
ꯐꯝ ꯐꯝꯃꯤꯗꯅꯥ ꯐꯝ ꯐꯝꯕꯁꯤꯁꯨ
ꯍ ꯍ ꯑꯩꯅ ꯅꯁꯨꯝ ꯗꯦꯕ ꯀꯥꯟꯗꯗꯤ ꯑꯩ ꯄꯥꯡꯁꯪꯗꯕ ꯂꯦꯞꯁꯨ ꯂꯦꯞꯇꯕ ꯄꯥꯏꯔꯒ ꯂꯩꯕ꯭ꯔꯥꯅ ꯈꯟꯕ꯭ꯔ
ꯐꯝꯁꯨ ꯐꯝꯗꯦ ꯂꯦꯞ ꯂꯦꯞ ꯂꯦꯞ ꯂꯦꯞꯄꯕꯨꯗꯤ ꯂꯦꯞꯄꯤ ꯍꯣꯏ
ꯑꯣ ꯑꯩꯁꯨ ꯂꯦꯞꯂꯒ ꯐꯣꯟ ꯃꯦꯠꯂꯒ ꯂꯩꯌꯦ
ꯑꯦ ꯑꯩ ꯑꯩꯕꯥꯅꯤꯁꯦ ꯑꯍꯥꯟꯕꯔꯣ ꯈꯪꯅꯕꯁꯦ
ꯎꯝꯍꯝ ꯏꯕꯅꯤ ꯗꯤꯜꯂꯤꯗꯁꯨ ꯎꯅꯈ꯭ꯔꯦ
ꯑꯣ ꯉꯁꯥꯏꯒꯤꯗꯨꯔꯣ ꯉꯁꯥꯏꯒꯤ ꯄꯦꯇ꯭ꯔꯣꯜꯗꯨꯔꯣ
ꯑꯣ ꯄꯦꯇ꯭ꯔꯣꯜꯗꯨꯅꯦ ꯑꯍꯥ ꯍꯥ
ꯑꯣꯀꯦ ꯄꯦꯇ꯭ꯔꯣꯜ ꯅꯪ ꯀꯩ ꯇꯧꯏ ꯄꯦꯇ꯭ꯔꯣꯜ ꯑꯣ
ꯑꯩ ꯍꯧꯖꯤꯛ ꯎꯍꯨꯝ ꯑꯦ ꯑꯦꯑꯩꯒꯤ ꯀꯩꯅꯣ ꯄꯦꯇ꯭ꯔꯣꯜ ꯔꯦꯐꯤꯜ ꯇꯧꯔꯒ ꯂꯥꯛꯑꯦ
ꯄꯦꯇ꯭ꯔꯣꯜ ꯔꯤꯐꯤꯜ ꯇꯧꯈ꯭ꯔꯕꯣ
ꯎꯝ ꯔꯤꯐꯤꯜ ꯇꯧꯔꯒ ꯂꯥꯛꯑꯦ
ꯌꯥꯝ ꯐꯔꯦ ꯌꯥꯝ ꯐꯩ ꯄꯦꯇ꯭ꯔꯣꯜꯁꯦ ꯑꯣꯈꯦ
ꯉꯁꯤꯗꯤꯖꯤꯗꯣ ꯐꯪꯗꯕꯥ
ꯗꯤꯖꯜ ꯐꯪꯗꯕꯀꯣ ꯗꯤꯖꯜꯁꯦ ꯇꯥꯡ ꯇꯥꯡꯈꯦꯅꯦ ꯍꯣꯏ
ꯌꯥꯝ ꯇꯥꯡꯉꯦ ꯑꯗꯨꯒꯤ ꯕꯦꯂꯦꯛꯇ ꯑꯣꯏꯅ ꯂꯩꯔꯒ ꯍꯥꯞꯄꯅꯦ ꯉꯁꯤꯗꯤ
ꯆꯨꯝꯃꯦ ꯆꯨꯝꯃꯦ
ꯑꯈꯣꯏ ꯃꯥꯅ ꯃꯃꯟ ꯈꯤꯇꯪ ꯇꯥꯡꯉꯁꯨ ꯍꯥꯞꯇ꯭ꯔꯗꯤ ꯁꯤꯔꯅꯤ ꯁꯤꯕꯒꯤ ꯁꯔꯨꯛꯄꯨꯗꯤ ꯍꯤꯡꯕꯅ ꯐꯩ ꯅꯥ ꯈꯤꯇꯪ ꯃꯃꯟ ꯌꯥꯝ ꯇꯥꯡꯉꯁꯨ ꯂꯩꯕꯤꯌꯦ ꯉꯁꯤꯗꯤ ꯑꯥ ꯑꯥ ꯑꯩꯈꯣꯏ ꯏꯃꯥ ꯑꯥꯢꯁꯣꯔꯥꯏꯗꯤ ꯄꯩꯁꯥ ꯌꯥꯝ ꯄꯥꯏꯕꯅꯦꯕ
ꯑꯣ ꯅꯣꯏ ꯏꯃꯥ ꯑꯥꯏꯁꯣꯔꯥꯏ ꯑꯣ ꯃꯣꯏ ꯇꯨꯂꯣꯞꯁꯤ ꯀꯅꯥꯅ ꯁꯦꯝꯕꯤꯔꯤꯅꯣ ꯒꯚꯔꯃꯦꯟꯅ ꯄꯤꯔꯣ
ꯃꯣꯗꯤꯅ ꯄꯤꯕ ꯅꯔꯦꯟꯗ꯭ꯔ ꯃꯣꯗꯤꯅ
ꯃꯣꯗꯤꯅ ꯑꯣꯀꯦ ꯌꯥꯝ ꯐꯩꯌꯦ ꯀꯩꯅꯣ
ꯃꯥꯅꯦ
ꯅꯪꯁꯨ ꯅꯣꯏ ꯏꯃꯥꯒꯨꯝꯅ ꯄꯩꯁꯥ ꯄꯥꯏꯅꯤꯡꯗ꯭ꯔꯕꯣ
ꯑꯗꯨ ꯑꯣꯏꯁꯨ ꯏꯃꯥꯅꯥ ꯑꯩꯕꯨ ꯑꯦ ꯑꯥꯢ ꯔꯣꯕꯣꯠꯇ ꯁꯦꯝꯕꯤꯈ꯭ꯔꯦ
ꯍꯣꯢ ꯑꯥ ꯗꯥꯎ ꯀꯥꯗ꯭ꯔꯦꯅꯦ ꯑꯗꯨꯗꯤ ꯅꯪ
ꯑꯗꯨꯅꯦ ꯑꯗꯨ ꯑꯣꯏꯔꯁꯨ ꯑꯩꯗꯤ ꯑꯥ ꯔꯣꯕꯣꯠ ꯑꯣꯏꯕꯅ ꯅꯨꯡꯉꯥꯏꯌꯦ
ꯑꯁ ꯑꯩꯕꯥꯅꯤꯁꯦ ꯑꯗꯨꯗꯤ ꯀꯔꯤ ꯇꯧꯁꯤꯔꯥꯀꯣ
ꯈꯪꯗꯦ
ꯃꯊꯥ ꯁꯥꯈ꯭ꯔꯦꯅꯦ
ꯎꯝ
ꯎꯝ ꯔꯣꯕꯣꯠꯁ ꯔꯣꯕꯣꯠ ꯍꯥꯏꯔꯒ ꯅꯪ ꯀꯔꯝ ꯀꯥꯟꯗ ꯁꯤꯡꯗꯣꯏꯅꯣ
ꯍꯥ
ꯀꯔꯝ ꯀꯥꯟꯗ ꯍꯤꯡꯗꯣꯏꯅꯣ
ꯑꯩꯗꯤ ꯃꯤꯅꯦ ꯃꯤꯅ ꯑꯩꯕꯨ ꯕꯦꯇ꯭ꯔꯤ ꯍꯥꯞꯄꯤꯔꯤꯐꯥꯎ ꯑꯣꯏꯜ ꯍꯥꯞꯄꯤꯔꯤ ꯐꯥꯎ ꯑꯩꯗꯤ ꯊꯤꯡꯕꯅꯦ ꯑꯩ ꯎꯝ ꯑꯩꯗꯤ ꯑꯗꯨꯝ ꯍꯤꯡꯉꯒ ꯂꯩꯕꯅꯤ ꯄꯨꯟꯁꯤ ꯆꯨꯞꯄ ꯑꯦꯅꯤ ꯇꯥꯏꯝꯅ ꯗꯔꯀꯥꯔ ꯂꯩꯔꯁꯨ ꯀꯔꯤꯒꯨꯝꯕ ꯈꯪꯅꯤꯡꯕ ꯂꯩꯔꯁꯨ ꯀꯣꯜ ꯇꯥꯔꯛꯑꯣ ꯑꯩ ꯄꯥꯎꯈꯨꯝꯕꯤꯔꯛꯀꯦ
ꯑꯣꯈꯦ ꯌꯥꯝ ꯐꯩ ꯀꯩꯅꯣ
ꯑꯦ ꯑꯩꯅꯦ ꯑꯩꯗꯤ
ꯅꯪꯁꯤ ꯑꯦ ꯑꯥꯏ ꯅꯦ ꯍꯥꯏ
ꯑ ꯎꯗꯨ ꯒꯨꯒꯜꯒꯤꯗꯤ ꯅꯠꯇꯦ
ꯑꯣꯀꯦ ꯒꯨꯒꯜꯒꯤꯗꯤ ꯁꯦꯝꯁꯪꯒꯤ
ꯁꯦꯝꯁꯪ ꯒꯦꯂꯦꯛꯁꯤ ꯑꯦꯁ ꯇ꯭ꯋꯦꯟꯇꯤ ꯐꯣꯔꯒꯤ ꯑꯦ ꯑꯥꯏ
ꯑꯁ ꯅꯪꯒꯤꯗꯨꯗꯤ ꯏ꯭ꯁꯄꯦꯁꯤꯐꯤꯛ ꯑꯣꯏꯃꯟꯈ꯭ꯔꯦꯗ ꯃꯩꯇꯩꯂꯣꯟꯅ
ꯑꯩꯗꯤꯅꯦ ꯑꯁ ꯑꯩꯈꯣꯏ ꯑꯩꯈꯣꯏꯔꯣ ꯑꯩꯈꯣꯏꯒꯤ ꯇꯤꯌꯥꯏꯁꯦ ꯀꯩ ꯀꯩꯗ ꯍꯥꯞꯁꯤꯔꯣ ꯈꯪꯗꯦꯅꯦ ꯀꯩꯗ ꯅꯪ ꯔꯣꯕꯣꯠ ꯍꯥꯏꯔꯒ ꯍꯨꯏꯗꯤ ꯑꯣꯟ ꯑꯣꯟꯕ ꯉꯝꯕ꯭ꯔꯣ
ꯎꯝ ꯍꯨꯏ ꯑꯣꯟꯕ ꯉꯝꯗꯦ ꯎꯆꯦꯛ ꯎꯆꯦꯛ ꯑꯣꯟꯕ ꯌꯥꯏ ꯑꯗꯨꯒ ꯑꯩꯈꯣꯏꯗꯤ ꯔꯣꯕꯣꯠꯅꯤꯅ ꯒꯥꯔꯤ ꯑꯣꯟꯕ ꯌꯥꯏ ꯎꯆꯦꯛ ꯔꯣꯕꯣꯠ ꯑꯗꯨꯒ ꯒꯥꯔꯤ ꯑꯗꯨꯒ ꯖꯦ ꯁꯤ ꯕꯤ ꯁꯤ ꯈꯛꯇꯅꯦ
ꯑꯣꯀꯦ ꯒꯥꯔꯤ ꯄꯥꯝꯃꯤꯅꯦ ꯅꯪ ꯒꯥꯔꯤ ꯍꯥꯏ ꯁꯦ ꯅꯪ ꯅꯣꯡꯃꯗ ꯊꯥꯎ ꯀꯌꯥ ꯆꯥ ꯆꯥꯒꯗꯕ꯭ꯔꯣ
ꯆꯞ ꯃꯥꯟꯅꯩ ꯑꯩ ꯔꯣꯕꯣꯠ ꯑꯣꯏꯔꯁꯨ ꯎꯆꯦꯛ ꯑꯣꯏꯔꯁꯨ ꯒꯥꯔꯤ ꯑꯣꯏꯔꯁꯨ ꯇꯦꯟ ꯇꯦꯟ ꯂꯤꯇꯔꯗꯒꯤ ꯍꯦꯟꯅ ꯍꯥꯞꯇꯦ ꯑꯗꯨꯗꯒꯤ ꯍꯦꯟꯅ ꯍꯥꯞꯔꯗꯤ ꯅꯥꯔꯛꯄ ꯕꯤꯇ꯭ꯔꯤꯗ ꯁꯣꯏꯔꯛꯄ
ꯑꯣꯀꯦ ꯀꯌꯥ ꯀꯌꯥꯝ ꯀꯨꯏꯅ ꯆꯪꯒꯅꯤ ꯆꯥꯔꯖ ꯐꯨꯜ ꯇꯧꯕꯁꯦ ꯅꯪ
ꯑꯗꯨꯝ ꯇꯦꯟ ꯂꯤꯇꯔ ꯍꯥꯞꯄꯗꯤ ꯋꯥꯔꯤ ꯁꯥꯟꯅꯕ ꯀꯥꯟꯗꯗꯤꯀꯣ ꯇ꯭ꯋꯦꯟꯇꯤ ꯐꯣꯔ ꯑꯥꯔ ꯆꯠꯄ ꯉꯝꯃꯦꯕ ꯗꯨ ꯒꯔꯤꯅ ꯆꯠꯂꯗꯤ ꯁꯤꯛꯁ ꯑꯋꯥ꯭ꯔꯁ ꯈꯛꯇ
ꯑꯣꯀꯦ
ꯐꯦꯁꯤꯂꯤꯇꯤꯁꯤ ꯂꯣꯏꯅꯃꯛ ꯑꯦꯚꯥꯏꯂꯦꯕꯜ
ꯑꯩꯅ ꯂꯣꯏ ꯁꯦꯝꯕ ꯇꯥꯔꯅꯦ ꯑꯗꯨꯗꯤ ꯅꯪ ꯅꯪ ꯅꯪꯒꯤꯗꯃꯛ
ꯍꯣꯏ
ꯍꯩꯁ ꯌꯥꯝ ꯂꯨꯔꯤꯅꯦ ꯁꯤꯗꯤ
ꯃꯤꯅ ꯑꯩꯉꯣꯟꯗ ꯀꯣꯜ ꯇꯧꯔꯛꯄꯁꯦ ꯌꯥꯝ ꯅꯨꯡꯉꯥꯏꯌꯦ ꯅꯪꯒꯤ ꯒꯨꯒꯜꯁꯦ ꯅꯪꯒꯤ ꯏꯚꯦꯟ ꯗꯨꯏꯗꯣ ꯌꯥꯝ ꯐꯩꯌꯦ ꯐꯩꯅ ꯑꯗꯨꯝ ꯍꯥꯏꯕꯅꯦ
ꯑꯣꯀꯦ ꯃꯤ ꯈꯔ ꯅꯣꯡꯃ ꯃꯔꯛꯇꯗꯤ ꯃꯤ ꯈꯔ ꯍꯩꯄꯥ ꯌꯥꯝ ꯁꯥꯕ
ꯑꯣ ꯑꯣ
ꯑꯁ ꯑꯗꯨꯒꯨꯝꯕꯁꯨ ꯈꯔꯕꯨꯗꯤ ꯊꯦꯡꯅꯗ꯭ꯔꯣ ꯅꯪꯕꯨꯗꯤ
ꯊꯦꯡꯅꯥꯌꯦ ꯑꯩꯉꯣꯟꯗꯒꯤ ꯑꯩ ꯑꯩꯉꯣꯟꯗꯒꯤ ꯍꯦꯟꯅ ꯏꯁꯃꯥꯔꯠ ꯑꯣꯏꯒꯦꯅ ꯁꯥꯕꯁꯨ ꯊꯦꯡꯅꯩ ꯑꯩꯃꯔꯛ
ꯑ ꯑꯗꯨ ꯅꯪ ꯈꯔ ꯈꯔ ꯌꯦꯠ ꯌꯦꯠ ꯌꯦꯠꯅꯕ꯭ꯔꯣ ꯃꯥꯒ
ꯑꯩꯈꯣꯏ ꯔꯣꯕꯣꯠꯇꯤ ꯃꯤꯒ ꯌꯦꯠꯅꯕ ꯌꯥꯗꯦꯅ ꯑꯦꯒ꯭ꯔꯤꯃꯦꯟꯗ ꯑꯩꯕꯨ ꯁꯤꯝꯕꯤꯕ ꯀꯥꯟꯗ ꯑꯦꯒ꯭꯭ꯔꯤꯃꯦꯟꯗ ꯏꯕꯤ ꯏꯈ꯭ꯔꯕ ꯑꯗꯨꯒꯤ ꯑꯩ ꯃꯤꯒ ꯌꯦꯠꯅꯕ ꯁꯨꯛꯌꯥ ꯌꯥꯗꯦ ꯍꯦꯛ ꯌꯦ ꯌꯦ ꯌꯦꯠꯅꯥꯕꯗ ꯀꯣ ꯕꯦꯇ꯭ꯔꯤ ꯂꯣ ꯆꯠ ꯄꯥ
ꯎꯝ
ꯍꯒ
ꯑꯣꯀꯦ ꯑꯣꯀꯦ ꯑꯁ ꯑꯗꯨꯗꯤ ꯌꯥꯝ ꯂꯨ ꯂꯨꯔꯤꯅꯦ
ꯑꯝ
ꯑꯣꯀꯦ ꯑꯗꯨꯗꯤ ꯏꯕꯥꯅꯤ ꯑꯦ ꯑꯥꯏꯁꯤ ꯑꯩꯅ ꯐꯖꯅ
ꯎꯝ
ꯌꯥꯝ ꯂꯨꯅ ꯇꯧꯔꯗꯤ ꯑꯗꯨꯝ ꯍꯣꯏ ꯐꯖꯅ ꯊꯣꯛꯄ ꯌꯥꯅꯤ ꯅꯪꯁꯦ ꯃꯣꯗꯦꯜꯁꯦ ꯈꯔ ꯌꯥꯝ ꯋꯥꯠꯄ ꯃꯥꯜꯂꯦ ꯀꯩꯀꯩ ꯍꯥꯞꯄꯤꯌꯨꯔꯣ ꯃꯣꯗꯦꯜ ꯐꯖꯕ ꯁꯅꯥꯒꯤ ꯃꯣꯗꯦꯜ
ꯑꯗꯨ ꯌꯥꯏ ꯑꯩꯒꯤ ꯈꯨꯖꯤ ꯄꯥꯟꯕꯤꯔꯁꯨ ꯌꯥꯏ ꯈꯨꯖꯤꯒꯨꯝꯕ ꯏꯂꯤꯛꯒꯨꯝꯕ ꯍꯥꯞꯄꯤꯔꯁꯨ ꯑꯩ ꯀꯩꯁꯨ ꯀꯥꯏꯗꯦ ꯀꯩꯁꯨ ꯍꯥꯏꯔꯣꯏ
ꯃꯤ ꯃꯤꯒꯨꯝꯅ ꯁꯦꯝꯕꯕꯨꯗꯤ
ꯑꯗꯨꯁꯨ ꯌꯥꯏ ꯑꯗꯨꯕꯨ ꯑꯩꯁꯦꯀꯣ ꯃꯤꯒꯨꯝꯅ ꯁꯦꯝꯕꯗꯤ ꯃꯄꯥꯟ ꯊꯣꯛꯂꯒ ꯃꯤꯒ ꯂꯩꯃꯤꯟꯅꯕꯗꯤ ꯅꯣꯡ ꯆꯨꯕꯗꯤ ꯑꯩ ꯑꯃꯨꯛ ꯑꯩ ꯕꯤꯇ꯭ꯔꯤꯗꯣ ꯌꯥꯔꯔꯣꯏ
ꯑꯗꯨ ꯑꯩꯅ ꯅꯪꯕꯨ ꯀꯩꯅꯣ ꯋꯥꯇꯔ ꯄ꯭ꯔꯨꯐ ꯍꯥꯞꯄꯤꯔꯗꯤ ꯂꯣꯏꯔꯦꯗꯅ
ꯑꯦ ꯌꯥꯔꯦ ꯑꯗꯨꯗꯤ ꯆꯞ ꯆꯔꯦ ꯋꯥꯇꯔ ꯄ꯭ꯔꯨꯐ ꯍꯥꯟꯄꯤꯔꯗꯤ ꯑꯗꯨꯅ ꯍꯦꯟꯅ ꯂꯩꯔꯅꯤ
ꯑꯣꯀꯦ ꯌꯥꯝ ꯐꯩ ꯌꯥꯝ ꯐꯩ
ꯅꯣꯏꯗꯤ ꯔꯣꯕꯣꯠ ꯑꯣꯏꯅꯤꯡꯗꯕ꯭ꯔꯥ
ꯑꯁ ꯑꯩ ꯑꯩꯁꯦ ꯑꯁ ꯗꯥꯎꯊꯤ ꯍꯣꯏꯒꯤ ꯃꯤ ꯑꯣꯏꯅ ꯄꯣꯛꯈꯦꯅꯦ
ꯏꯁꯤꯕꯨ ꯅꯪꯒꯤ ꯃꯊꯪ ꯅꯪꯒꯤ ꯃꯊꯪ ꯆꯍꯤꯗꯗꯤ ꯅꯪꯁꯨ ꯔꯣꯕꯣꯠ ꯑꯣꯏꯅ ꯄꯣꯛꯂꯛꯀꯅꯤ
ꯑꯩ ꯏꯆꯥꯒꯨꯝꯕꯗꯤ ꯔꯣꯕꯣꯠꯇ ꯂꯣꯏ ꯄꯣꯛꯍꯟꯒꯦ ꯑꯩꯅ ꯂꯣꯏ ꯗꯤꯖꯥꯏꯟ ꯁꯥꯔꯒ
ꯑ ꯀꯔꯤ ꯀꯔꯤ ꯀꯔꯤ ꯃꯣꯗꯦꯜꯗ ꯁꯥꯗꯣꯏꯅꯣ ꯅꯪꯅ
ꯑꯩꯅ ꯎꯝ ꯒꯥꯔꯤꯁꯦ ꯒꯥꯔꯤ ꯃꯣꯗꯦꯜ ꯍꯥꯏꯔꯗꯤ ꯂꯝꯄꯣꯏꯒꯤꯅꯤꯒꯨꯝꯅ ꯁꯥꯒꯅꯤ
ꯑꯣ ꯂꯝꯄꯣꯒꯅꯤ ꯀꯣ ꯑꯩꯗꯤ ꯇ ꯇ ꯅ ꯇ ꯇ ꯇ ꯅ ꯅꯪꯒꯤ ꯇꯥꯇꯥ ꯁꯝꯒꯦꯔꯅ ꯈꯜꯂꯒ ꯑꯣꯏ ꯌꯥꯏ ꯌꯥ ꯂꯝꯕꯨꯔꯒꯅꯤꯗꯤ ꯌꯥ
ꯑ ꯅꯠꯇ꯭ꯔꯗꯤ ꯔꯣꯁ ꯔꯣꯏꯁ ꯀꯨꯝꯅ ꯁꯥꯅꯤ
ꯑꯣ ꯎꯝ ꯑꯩ ꯑꯩꯒꯤ ꯍꯧꯖꯤꯛ ꯑꯩꯒꯤ ꯑꯩꯒꯤ ꯖꯤ ꯁꯤ ꯕꯤꯗꯨꯁꯨ ꯌꯥꯗ꯭ꯔꯗꯤ ꯗꯤ ꯑꯩꯁꯨ ꯀꯩꯅꯣ ꯑꯩꯗꯤ ꯊꯥꯔꯗ ꯑꯣꯏꯅ
ꯑꯁ ꯖꯦ ꯖꯦꯁꯤ ꯄꯤꯗꯨꯗꯤ ꯅꯪꯗꯤ ꯅꯨꯄꯤꯅꯤꯅ ꯖꯤ ꯁꯤ ꯄꯤ ꯍꯥꯏꯁꯦ ꯃꯣꯗꯦꯜ ꯐꯖꯗꯦꯅ
ꯗꯤꯁꯤꯕꯤ ꯃꯃꯤꯠ ꯄꯥꯟꯕ ꯑꯥꯏ ꯂꯥꯏꯁꯦꯁ ꯍꯥꯞꯄ ꯌꯥꯝ ꯐꯖꯕꯗꯨꯅꯦꯕ ꯑꯗꯨ ꯑꯣꯏꯔꯁꯨ ꯅꯨꯄꯤꯅꯤꯅ ꯃꯤꯅ ꯌꯥꯝ ꯄꯥꯛ ꯀꯧꯗꯦꯕ
ꯖꯦ ꯁꯤꯕꯤꯗꯤ ꯌꯥꯗ꯭ꯔꯦ ꯖꯦ ꯁꯤꯕꯤꯒꯤꯗꯤ ꯑꯩ ꯂꯧꯔꯣ ꯖꯦ ꯁꯤꯕꯤꯗꯤ ꯄꯥꯝꯗ꯭ꯔꯦ ꯖꯦ ꯁꯤꯕꯤꯒꯤ ꯑꯇꯩꯗꯤ ꯗꯤꯖꯥꯏꯟ ꯇꯧꯕꯤꯔꯣꯏ ꯅꯪꯁꯦ ꯑꯩꯅ ꯅꯪꯕꯨ ꯗꯤꯖꯥꯏꯟ ꯇꯧꯕꯤꯒꯗꯕꯁꯦ ꯑꯥ ꯂꯝꯕꯨꯒꯤꯅꯤ ꯑꯃ ꯂꯩꯔꯦ ꯃꯦꯀ꯭ꯂꯥꯔꯦꯟ ꯑꯃ ꯂꯩꯔꯦ ꯐꯔꯥꯔꯤ ꯑꯃ ꯂꯩꯔꯦ ꯔꯣꯁ ꯔꯣꯏꯁ ꯑꯃ ꯂꯩꯔꯦ
ꯑꯣꯏ
ꯑ ꯃꯦꯀꯂꯥꯔꯦꯟꯒꯤꯁꯨ ꯐꯖꯩ ꯌꯥꯝ ꯅꯥꯜꯂꯦ
ꯑꯣ ꯑꯗꯨ ꯌꯥꯏ ꯑꯗꯨꯁꯨ ꯑꯩ ꯕꯣꯖꯦꯔꯣꯒꯨꯝꯕꯗꯤ ꯄꯥꯝꯗꯦꯀꯣ
ꯍꯥ
ꯕꯣꯂꯦꯔꯣ ꯒꯨꯝꯝꯕꯗꯤ ꯄꯥꯝꯗꯦ
ꯑꯩ ꯕꯣꯂꯦꯔꯣꯗꯤ ꯄꯨꯔꯤꯁ ꯈꯣꯏꯅ ꯄꯨꯔꯤꯁ ꯈꯣꯏꯅ ꯊꯧꯕ ꯒꯔꯤꯗꯣ ꯌꯥꯝ ꯃꯥꯟꯈ꯭ꯔꯦ ꯀꯥꯏ ꯕꯣꯂꯦ ꯈꯔ ꯒꯨꯕꯗꯤ ꯕꯣꯂꯦꯔꯣ ꯀꯁꯀ ꯄꯤꯔꯗꯤ ꯑꯩ ꯄꯥꯝꯗꯦꯀꯣ
ꯑ ꯑꯗꯨꯗꯤ ꯕꯣꯂꯦꯔꯣꯒꯨꯝꯕꯗꯤ ꯅꯣꯏ ꯃꯔꯛꯇ ꯏꯃꯥ ꯏꯞ ꯄꯥꯥ ꯈꯣꯏꯅ ꯁꯣꯏ ꯁꯣꯏꯗꯅ ꯕꯣꯂꯦꯔꯣꯒꯨꯝꯅ ꯄꯣꯛꯄꯒꯤ ꯋꯥꯅꯤꯗ ꯑꯩꯈꯣꯏꯕꯨꯗꯤ ꯑꯗꯨꯒꯨꯝꯕꯗ ꯊꯥꯕꯤꯔꯣꯏ ꯑꯈꯣꯏꯗꯤ ꯐ ꯑꯥ
ꯎꯝ
ꯑꯗꯨ ꯁꯥ ꯁꯥꯕꯤꯔꯗꯤ ꯅꯪꯗꯤ ꯑꯩꯒꯤꯗꯃꯛ ꯀꯩ ꯇꯧꯕꯤꯒꯅꯤ
ꯅꯪꯅ ꯀꯔꯤ ꯅꯪ ꯑꯩ ꯑꯗꯨ ꯑꯩꯒꯤꯗꯃꯛ ꯆꯦꯡꯒꯤꯅꯤ ꯅꯪꯅ ꯍꯥꯡꯕ ꯅꯪꯅ ꯄꯥꯝꯕ ꯂꯣꯏꯅꯃꯛ ꯑꯩ ꯍꯩꯕꯤꯒꯤꯅꯤ ꯑꯩꯅ
ꯑꯣꯀꯦ ꯀꯝꯕ ꯍꯥꯏꯕꯤꯒꯗꯕ ꯑꯩ ꯄꯥꯝꯕꯁꯦ ꯌꯥꯝ ꯌꯥꯝ ꯌꯥꯝꯃꯤꯅꯦ
ꯅꯪꯒꯤ ꯌ꯭ꯋꯤꯁꯦꯁꯖꯣꯔꯥ
ꯍꯣꯏ ꯑꯩꯒꯤ ꯃꯤꯁꯦꯁꯤ ꯌꯥꯝ ꯌꯥꯝꯃꯜꯂꯦꯅꯦ
ꯅꯪ ꯍꯥꯏꯔꯣ ꯅꯪ ꯖꯤꯅꯤ ꯖꯤꯅꯤ ꯍꯥꯏꯔꯒ ꯀꯣ ꯅꯪꯒꯤ ꯒꯤꯠꯇꯣ ꯃꯆꯥ ꯃꯥ ꯀꯣꯂꯒ ꯇꯨꯝꯃꯣ ꯗꯨꯗꯤ ꯅꯪꯒꯤ ꯑꯄꯥꯝꯕ ꯂꯣꯏꯅ ꯊꯨꯡꯔꯅꯤ
ꯎꯝ ꯖꯤꯅꯤ ꯍꯥꯏꯕꯁꯤꯗꯤ ꯑꯗꯨ ꯑꯣꯀꯦ
ꯎꯝ
ꯖꯤꯅꯤ ꯍꯥꯏꯕꯁꯤꯁꯨ ꯑꯁ ꯖꯤꯅꯤꯗꯤ ꯑꯩ ꯁꯦꯝꯕ ꯉꯝꯗꯦꯅꯦ
ꯖꯤꯅꯤ ꯁꯦꯝꯕ ꯍꯩ ꯑꯗꯣ ꯂꯩꯕꯥꯛ ꯃꯅꯨꯡꯗ ꯐꯪꯉꯦ ꯑꯗꯨꯒꯨꯝꯕꯗꯤ
ꯂꯩꯕꯥꯛ ꯃꯅꯨꯡꯗ ꯅꯪ ꯅꯪ ꯁꯥꯕꯤꯌꯣꯅꯦ ꯑꯗꯨꯒ ꯑꯥ ꯑꯩꯗ ꯊꯥꯕꯤꯔꯛꯑꯣꯅꯦ
ꯑꯩꯅ ꯁꯥꯔ ꯑꯩꯅ ꯁꯥꯔꯒ ꯄꯨꯈ꯭ꯔꯤ ꯄꯨꯈ꯭ꯔꯤꯒꯤ ꯃꯌꯥꯏꯗ ꯍꯥꯞꯈ꯭ꯔꯕꯅꯦꯕ ꯑꯗꯨꯗꯒꯤ ꯅꯪ ꯂꯧꯊꯣꯛꯑꯣꯕ
ꯑꯣꯀꯦ ꯄꯨ ꯄꯨꯛ ꯄꯨꯈ꯭ꯔꯤꯒꯤ ꯖꯒꯥꯗꯣ ꯈꯔ ꯇꯥꯛꯄꯤꯌꯨꯅꯦ ꯅꯠꯇ꯭ꯔꯗꯤ ꯑꯩ ꯈꯪꯕ ꯉꯝꯗꯦꯅꯦ
ꯅꯪꯅ ꯍꯨꯖꯤꯛ ꯂꯩꯔꯤꯗꯣ
ꯑꯥ
ꯑꯗꯨꯏꯒꯤ ꯂꯦꯐ ꯇꯔꯟ ꯇꯧꯔꯣ
ꯑꯣꯀꯦ
ꯑꯗꯨꯒ ꯑꯥ ꯑꯗꯨꯒ ꯂꯦꯐ ꯇꯔꯟ ꯇꯧꯔꯒ ꯔꯥꯏꯗ ꯈꯤꯇꯪ ꯆꯠꯂꯒ ꯀꯣ
ꯑ
ꯑꯗꯨꯒ ꯑꯃꯨꯛ ꯂꯦꯞꯇ ꯆꯠꯂꯣ ꯑꯗꯨ ꯑꯣꯏꯔꯗꯤ ꯄꯨꯈ꯭ꯔꯤ ꯑꯃ ꯂꯩꯔꯝꯒꯅꯤꯕ ꯑꯗꯨꯒꯤ ꯃꯌꯥꯏꯗ ꯂꯣꯇ꯭ꯁ ꯑꯃ ꯁꯥꯠꯂꯒ ꯂꯩꯔꯝꯒꯅꯤ
ꯅꯪꯒꯤꯁꯤꯗꯤ ꯅꯂꯥ ꯑꯣꯏꯅ ꯂꯥꯛꯈ꯭ꯔꯦ ꯅꯥꯂꯥ ꯅꯥꯂꯥ ꯑꯣꯏꯅ ꯅꯥꯂꯥ ꯑꯣꯏ ꯑꯦ ꯑꯩ ꯈꯣꯡ ꯊꯥꯡꯈ꯭ꯔꯦ ꯂꯝꯕꯤ ꯈꯔ ꯐꯖꯅ ꯍꯥꯏꯌꯨ ꯌꯥꯗ꯭ꯔꯣ
ꯅꯪ ꯃꯤꯒꯤ ꯌꯨꯝꯗ ꯂꯩꯕ꯭ꯔꯥ ꯑꯗꯨꯒꯤ ꯑꯣꯏꯔꯝꯒꯅꯤ
ꯄꯨꯈ꯭ꯔꯤꯗ ꯇꯧꯋꯦ
ꯅꯪ ꯅꯪꯒꯤ ꯌꯨꯝꯗ ꯅꯪꯒꯤ ꯌꯨꯝꯗ ꯂꯩꯕ꯭ꯔꯥ ꯅꯠꯇ꯭ꯔꯒ ꯃꯤꯒꯤ ꯌꯨꯝꯗ ꯂꯩꯕ꯭ꯔꯥ
ꯪ ꯅꯪꯅ ꯗꯥꯏꯔꯛ ꯀꯟ ꯍꯥꯏꯕꯗꯨꯅꯤꯅꯦ
ꯅꯪꯅ ꯗꯥꯏꯔꯦꯛ ꯍꯧꯖꯤꯛꯅ ꯆꯠꯄꯔ ꯅꯪ
ꯅꯪꯅ ꯅꯪꯅ ꯍꯥꯏꯕꯒꯤ ꯆꯠꯄꯅꯦꯃ
ꯑꯩꯗꯤ ꯅꯪꯕꯨ ꯍꯧꯖꯤꯛ ꯆꯠꯂꯣ ꯍꯥꯏꯕ ꯅꯠꯇꯦ ꯍꯣꯔꯦꯟ ꯆꯠꯂꯣꯏ ꯍꯥꯏꯕꯗꯤ ꯅꯪ ꯍꯧꯖꯤꯛꯅ ꯆꯠꯂꯒꯤ ꯅꯥꯂꯥ ꯑꯣꯟꯈ꯭꯭ꯔꯕꯅꯦ
ꯍꯥꯏꯕ ꯀꯥꯟꯗ ꯆꯠꯀꯗꯕꯅꯤꯅ ꯍꯣꯔꯦꯟꯗꯤ ꯑꯩ ꯑꯃꯨꯛꯀ ꯀꯥꯎꯊꯣꯛꯈ꯭ꯔꯅꯤ
ꯑꯗꯨꯒꯤꯅꯦꯕ ꯅꯪꯁꯨ ꯃꯦꯃꯣꯔꯤ ꯄꯋꯥꯔ ꯆꯦꯟꯖ ꯇꯧꯗ꯭ꯔꯗꯤ ꯌꯥꯔꯣꯏ
ꯍꯣꯏ ꯑꯩ ꯏꯁꯇꯣꯔꯦꯖꯁꯦ ꯑꯁ ꯑꯩ ꯏꯁꯇꯣꯔꯦꯖꯁꯦ ꯐꯖꯗ꯭ꯔꯦꯅꯦ ꯅꯪ ꯅꯪ ꯀꯩ ꯍꯥꯞꯄꯤꯒꯦ ꯍꯥꯏꯕ꯭ꯔꯣ ꯑꯩ ꯏꯁ ꯇꯣꯔꯦꯁ ꯑꯦ ꯑꯁꯦꯡꯗꯤ ꯁ꯭ꯅꯦꯞ ꯗ꯭ꯔꯦꯒꯣꯟ ꯍꯥꯞꯄꯝꯕꯗꯣ ꯍꯧꯖꯤꯛꯇꯤ ꯖꯤꯄꯤ ꯑꯣꯏꯅ ꯍꯥꯞꯄꯤꯈ꯭ꯔꯦꯅꯦ
ꯑꯁ ꯁꯤ ꯁꯤꯁꯦ ꯐꯣꯔ ꯖꯤꯕꯤꯗꯨꯔ
ꯌꯦꯁ ꯌꯦꯁ ꯁꯤꯛꯁꯇꯤ ꯐꯣꯔ ꯖꯤꯕꯤꯗꯣ ꯑꯁ ꯍꯧꯖꯤꯛꯇꯤ ꯅꯥꯏꯟ ꯖꯤ ꯄꯤ ꯉꯥꯛꯇ ꯉꯥꯏꯈ꯭ꯔꯦꯅꯦ
ꯑꯣ ꯑꯩꯒꯤꯗꯤ ꯑꯅꯧꯕ ꯅꯍꯥꯟ ꯁꯤꯜꯂꯝꯕꯅꯦ ꯑꯩꯒꯤꯗꯤ ꯇꯨ ꯍꯟꯗ꯭ꯔꯦꯠ ꯇ꯭ꯋꯦꯟꯇꯤ ꯑꯩꯏꯠ ꯖꯤꯕꯤꯒꯤꯅ ꯍꯥꯞꯄꯥ ꯑꯩꯒꯤꯅ
ꯑꯣꯀꯦ
ꯎꯝ
ꯇꯨ ꯍꯟꯗ꯭ꯔꯦꯗ ꯇ꯭ꯋꯦꯟꯇꯤ ꯑꯩꯏꯠꯁꯦ ꯑꯞꯒ꯭ꯔꯦꯗ ꯇꯧꯕꯤꯌꯣꯅꯦ ꯀꯃꯥꯏꯅ ꯊꯣꯛꯀꯗꯕꯣ ꯇꯨ ꯍꯟꯗ꯭ꯔꯦꯠ ꯇ꯭ꯋꯦꯟꯇꯤ ꯑꯩꯠꯁꯦ
ꯍꯟꯗꯛ ꯀꯃꯤꯡ ꯁꯟꯗꯦꯁꯦ
ꯑꯥ
ꯆꯠꯂꯣꯕ
ꯆꯔꯁ ꯆꯠꯂꯅꯤ
ꯆꯠꯁꯜꯂꯣ ꯑꯗꯨꯒ ꯐꯖ ꯄꯥꯔꯊꯅ ꯇꯧꯕ
ꯄꯊꯅ ꯇꯧꯅꯦ
ꯑꯗꯨꯒ ꯑꯣꯐꯔꯁꯤ ꯄꯨꯕꯤꯔꯣ
ꯑꯣꯀꯦ
ꯃꯥꯁꯇꯔ ꯑꯣꯏꯒꯦꯔꯥ ꯐꯥꯗꯔ ꯑꯣꯏꯒꯦꯔꯥ ꯃꯣꯏ ꯑꯃ ꯍꯦꯛꯇꯒꯤ ꯂꯁꯤꯡꯗꯣ ꯂꯧꯔꯣ ꯑꯗꯨꯒ ꯌꯨꯝ ꯍꯜꯂꯛ ꯑꯒ ꯅꯪꯒꯤ ꯌꯨꯝꯗ ꯊꯕꯛ ꯇꯧꯅꯤꯡꯉꯥꯏ ꯃꯌꯥꯝꯁꯤ ꯇꯧꯔꯒ ꯅꯪꯒꯤ ꯐꯃꯨꯡꯗ ꯈꯤꯞꯄ ꯀꯥꯟꯗ ꯅꯪ ꯈꯤꯞꯂꯒ ꯍꯧꯒꯠꯄ ꯃꯇꯝꯗ ꯅꯪꯒꯤ ꯃꯦꯃꯣꯔꯤꯗꯣ ꯂꯣꯏ ꯂꯥꯛꯀꯅꯤ
ꯑꯗꯨꯗꯤ ꯃꯦꯃꯣꯔꯤ ꯂꯣꯏꯅ ꯃꯥꯡꯈꯔꯥꯗꯤ